ꯅꯤꯡꯉꯦ
ꯎꯝ
ꯅꯪ ꯄꯨꯡ ꯕꯣꯔꯣ ꯃꯈꯥꯏ ꯍꯥꯏꯕ ꯅꯠꯇ꯭ꯔꯣ
ꯎꯝ ꯑꯗꯨ ꯅꯪ ꯉꯥꯏꯕꯤꯒꯦ ꯍꯥꯏꯕ꯭ꯔꯥ
ꯅꯠꯇꯦꯗ
ꯏꯁ ꯁꯨꯝ ꯍꯪꯕ꯭ꯔꯥ
ꯎꯝ
ꯎ
ꯊꯕꯥꯛ ꯂꯩꯕꯤ ꯇꯧꯔꯅꯤꯗ
ꯑꯗꯨꯒꯣ
ꯎꯝ
ꯑꯩꯒꯤ ꯈꯨꯖꯤꯟ ꯉꯧꯕꯗ ꯅꯪ ꯎꯕ꯭ꯔꯥ
ꯀꯩꯒꯤꯅꯣ ꯍꯥꯏꯕꯅꯤꯗ ꯉꯥꯎꯗꯣ
ꯅꯪꯈꯪꯕ꯭ꯔꯅꯦ
ꯎꯝ ꯍꯅ
ꯇꯝ ꯀꯥꯟꯗ ꯎꯕꯔ
ꯅꯪ ꯅꯍꯥꯟ ꯊꯥꯔꯛꯄꯗꯣ ꯑꯩ ꯍꯪꯒꯦ ꯇꯧꯕꯅꯦ ꯑꯗꯨ ꯀꯥꯎꯈ꯭ꯔꯕꯒꯤꯅꯦ ꯅꯪꯅꯥ ꯀꯩꯅꯣꯅꯦ ꯄꯨꯂꯤꯁꯉ ꯑꯉꯥꯎ ꯇꯩꯕꯤꯔꯛꯅꯤꯀꯣ
ꯅꯣꯏ ꯐꯖꯅ ꯈꯠꯂꯅꯤ ꯂꯩꯁꯥꯕꯤꯁꯤꯡꯒꯤ ꯌꯨꯅꯤꯚꯔꯇꯦꯁ ꯉꯧꯕꯗ ꯁꯨꯃꯥꯏꯅ ꯉꯧꯕ꯭ꯔꯕ
ꯑꯗꯨ ꯅꯪꯒꯤꯗꯨ ꯌꯥꯝ ꯀꯩꯅꯣ ꯇꯧꯋꯦ ꯍꯥꯏꯕꯣ ꯀꯩꯒꯤꯅꯣ
ꯀꯤꯕ꯭ꯔꯥ
ꯀꯩꯗꯧꯕꯤꯔꯤꯔꯣ ꯍꯥꯏꯕꯅꯤꯅ
ꯎꯝ ꯀꯈꯤꯕ꯭ꯔꯥ ꯍ ꯍꯥꯟꯅ ꯍꯣꯃꯣ
ꯀꯤꯕ꯭ꯔꯣ ꯍꯥꯏꯕꯗꯤ ꯃꯣꯏ ꯈꯪꯗꯦ ꯍꯥꯏꯗꯤ
ꯎꯝ ꯅꯠ꯭ꯂꯦꯁ ꯇꯥꯏꯕꯒꯤꯅꯦ
ꯏꯁꯁ ꯅꯦꯚꯁ ꯇꯗꯥꯏꯔꯦꯛ ꯀꯔꯤ ꯇꯧꯗꯣꯏꯕ ꯑꯗꯨꯗꯣ
ꯅ꯭ꯌꯨ ꯄ꯭ꯂꯦꯁ ꯃꯥꯟꯕꯕ꯭ꯔꯅꯦ
ꯎꯝ
ꯌꯥꯎ ꯄꯂꯤꯁ ꯐꯦ
ꯑꯗꯨ ꯀꯩꯅꯣ ꯍꯥꯏꯕꯅꯤꯗ
ꯑꯗꯨ ꯃꯁꯥ ꯃꯊꯟꯇ ꯁꯨꯃꯥꯏꯅ ꯊꯣꯛꯄꯗꯨꯕꯨ
ꯏꯁ ꯀꯃꯥꯏꯅ
ꯈꯥꯎ ꯊꯤꯗ
ꯇꯨꯍꯦ ꯍꯦ
ꯃꯤ ꯇꯣꯉꯥꯟꯕꯅꯦ ꯑꯩ ꯍꯤꯡꯆꯥꯥꯕ ꯑꯣꯔꯂ ꯑꯣꯔꯣ ꯍꯧꯖꯤꯛ ꯅꯪꯕꯨꯤꯛ ꯑꯣꯏꯔꯣ
ꯎ ꯑ
ꯏꯤꯔꯝꯃꯅꯤ ꯃꯊꯟꯗ ꯂꯩꯕꯅꯤꯅ
ꯏꯖ ꯑꯣꯏꯔ ꯆꯔ ꯍꯥꯏ ꯀꯗ꯭ꯔꯣ ꯅꯗꯤ ꯏ
ꯏꯁ ꯅꯪꯉꯣꯟꯗ ꯍꯥꯏꯔꯒ ꯑꯩꯕꯨ ꯀꯤꯗ꯭ꯔꯣ ꯍꯪꯉꯤꯅꯦ ꯑꯃꯨꯛꯀ
ꯑꯗꯨ ꯑꯗꯨꯅꯦ ꯑꯗꯨ
ꯂꯒꯦ
ꯁꯤꯠꯇ
ꯐꯣꯡꯉꯁꯦ ꯐꯖꯜ ꯂꯣ ꯅꯧ ꯃꯥꯂꯦ ꯍ
ꯎꯝ
ꯀꯩꯒꯤꯅꯣ ꯍꯥꯏꯕꯅꯤꯅ ꯃꯁꯥ ꯑꯗꯨꯃꯥꯏꯅ ꯊꯣꯛꯄ꯭ꯔꯣ ꯊꯣꯛꯄ ꯍꯧꯅꯕ꯭ꯔꯣꯅꯦ
ꯎꯝ ꯄ꯭ꯔꯤꯊꯤꯕꯤꯗ ꯏꯊꯟꯇ ꯑꯣꯏꯔꯝꯅꯤ ꯁꯨꯃꯥꯏꯅ ꯇꯧꯕ
ꯑꯗꯨ ꯌꯦꯡꯗꯦ ꯑꯃꯁꯨ
ꯌꯦꯡꯉꯤ ꯌꯦꯡꯉꯤ
ꯑꯗꯨ ꯀꯩ ꯍꯥꯏꯕ꯭ꯔꯣ
ꯃꯣꯏꯁꯨ ꯒ꯭ꯌꯥꯟ ꯇꯥꯗ
ꯑꯣ
ꯊ ꯇꯔꯨꯛ ꯀꯨꯝꯕ ꯍꯤꯗꯥꯛ ꯆꯥꯏ ꯑꯝꯇ ꯐꯠꯇꯦꯕ ꯑꯗꯨꯒꯤꯅꯦ ꯑꯗꯨꯅꯀꯣ
ꯎꯝ
ꯃꯣꯏꯅ ꯍꯥꯏꯔꯤꯁꯦ
ꯎꯝ
ꯑꯩꯒꯤ ꯈꯨꯖꯤꯟꯗꯣ ꯐꯟꯅꯤꯡꯉꯗꯤ ꯑꯩꯅ ꯄꯥꯝꯖꯕ ꯂꯩꯁꯥꯕꯤꯗ ꯑꯩꯅ ꯀꯣꯏꯕ ꯐꯪꯅꯤꯡꯉꯥꯏ ꯇꯧ ꯍꯥꯏ ꯑꯗꯨ ꯂꯩꯁꯥꯕꯤꯅ ꯌꯥꯔꯛꯑꯗꯤ ꯐꯈ꯭ꯔꯅꯤ ꯍꯥꯏ
ꯍꯥꯏꯃꯣ ꯍꯥꯏꯃꯣ ꯑꯉꯛꯄꯒꯤ ꯋꯥꯅꯤꯍꯦ ꯑꯗꯨꯗꯤ ꯅꯪꯅ ꯁꯦꯝꯃꯒ ꯉꯥꯡꯗꯧ ꯃꯥꯜꯂꯦꯀꯣ
ꯑ ꯊꯖꯕ꯭ꯔꯣ ꯑꯗꯨꯕꯨ
ꯊꯥꯖꯗꯦꯗ ꯑꯗꯣ ꯅꯪꯅ ꯁꯦꯝꯔꯒ ꯑꯗꯨ ꯉꯥꯡꯕ ꯃꯥꯜꯂꯦꯕ
ꯅꯠꯇꯦꯗ ꯃꯣꯏꯅ ꯍꯥꯏꯌꯦꯗ ꯁꯨꯃꯥꯏꯅ ꯍꯥꯏꯌꯦ
ꯑꯗꯨ ꯑꯗꯨ ꯑꯗꯨ ꯑꯣꯏꯔꯗꯤ ꯅꯅ ꯄꯥꯝꯕ ꯂꯩꯔꯗꯤ ꯍꯥꯏꯗ꯭ꯔꯁꯨ ꯀꯩ ꯍꯥꯏꯒꯦꯔꯥ ꯅꯪꯒꯤ ꯅꯨꯄꯤ ꯑꯣꯏꯔꯕꯌꯥ
ꯑꯗꯨ ꯑꯩꯅ ꯄꯥꯝꯕꯗꯤ ꯂꯩꯌꯦꯕꯀꯣ
ꯑꯣ
ꯃꯥꯗꯤ ꯀꯩꯝꯇ ꯈꯪꯗꯦꯕ
ꯑꯣ
ꯑꯗꯨꯒꯤꯅꯤ ꯃꯥꯅ ꯈꯪꯕꯤꯗ꯭ꯔꯗꯤꯀꯣ
ꯑꯣ
ꯑꯗꯨꯝ ꯉꯥꯎꯁꯤꯜꯂꯛꯄꯗꯣ ꯑꯗꯨꯝ ꯍꯦꯟꯅ ꯍꯦꯟꯅ ꯉꯥꯎꯋꯦꯕ
ꯑꯣ ꯑꯩ ꯌꯥ ꯅꯨꯛꯅꯤꯡꯉꯤ
ꯌꯥꯏ ꯌꯥꯏ
ꯗ ꯂꯩꯁꯥꯕꯤꯗ ꯅꯪ ꯊꯦꯝꯕꯤꯒꯦꯔꯥ
ꯀꯇꯥꯏꯗꯤ
ꯀꯩꯒꯤꯅꯣ
ꯀꯩꯒꯤꯅꯣ ꯍꯥꯏꯌꯦ ꯑꯩ ꯑꯩꯅ ꯊꯦꯝꯨꯗꯣꯏꯕ ꯏꯁꯇ ꯀꯆꯤꯌꯦ
ꯃꯇꯦꯡ ꯄꯥꯡꯕꯤꯕ ꯌꯥꯏꯅ
ꯑꯁ ꯇꯂꯦ
ꯏ ꯑꯩ ꯈꯨꯖꯤꯛ ꯁꯨꯃꯥꯏꯅ ꯉꯧꯔꯒ ꯏꯊꯟꯇ ꯉꯧꯔ ꯂꯩꯕ ꯅꯪ ꯄꯥꯝꯕ꯭ꯔꯥ
ꯑꯩ ꯄꯥꯝꯕ꯭ꯔꯣ ꯍꯥꯏꯌꯦ ꯑꯩꯗꯤ ꯀꯔꯤꯁꯨ
ꯎꯝ ꯅꯪꯉꯤꯁꯤꯀꯣ ꯑꯩ ꯑꯩ ꯑꯩꯅ ꯌꯥꯝ ꯅꯨꯡꯁꯤꯖꯕ ꯅꯨꯄꯤꯒ ꯊꯨꯡꯅꯍꯟꯗꯕꯤ ꯊꯨꯡꯅꯍꯟꯅꯤꯡꯉꯥꯏ ꯇꯟꯕ ꯃꯥꯂꯦ ꯅꯪ
ꯑꯗꯨ ꯊꯨꯡꯅꯍꯟ ꯊꯨꯡꯅꯥꯔꯣ ꯊꯨꯡꯅꯥꯔꯣ ꯑꯩꯗꯤ ꯀꯩꯁꯨ ꯅꯠꯇꯦ ꯑꯩ ꯑꯩꯗꯤ ꯁꯦꯝꯅꯤꯡꯗꯦ ꯍꯥꯏꯕꯅꯦ ꯑꯗꯨ ꯅꯪ
ꯃꯇꯦꯡ ꯄꯥꯡꯕꯤꯕ ꯌꯥꯏꯅ ꯅꯪ ꯅꯪ ꯏꯆꯦꯅꯦ ꯍꯥꯏꯗꯥꯏ
ꯑꯁ ꯑꯗꯨ ꯅꯊꯟꯟꯅ ꯇꯧꯋꯣ ꯍꯥꯏꯕ ꯑꯩꯗꯤ ꯑꯗꯨꯒꯨꯝꯕ ꯇꯜꯂꯦ ꯍꯥꯏꯕ
ꯏꯊꯟꯗ ꯇꯧꯕꯗꯤ ꯌꯥꯗꯦ ꯍꯥꯏꯕ ꯃꯣꯏꯅ
ꯌꯦ ꯍꯥꯏꯌꯦ ꯑꯗꯣ ꯌꯥꯕꯤꯔꯣ ꯌꯥꯕꯤꯔꯣ ꯍꯥꯏꯌꯦ ꯑ ꯑꯩ ꯍꯥꯏꯕ ꯍꯩꯇꯦꯗ ꯑꯗꯨꯒꯨꯝꯕ
ꯑꯗꯨ ꯅꯪ ꯍꯧꯖꯤꯛ ꯍꯥꯏꯕ ꯍꯩꯔꯤꯗꯨꯗꯤ
ꯑꯗꯨꯗꯤ ꯌꯥꯔ ꯃꯥꯗꯣ ꯑꯁ ꯅꯪꯒꯤ ꯋꯥꯗꯤ
ꯃꯤꯕꯨ ꯌꯥꯝ ꯎꯁꯤꯠꯗꯕꯒꯤ ꯋꯥ ꯃꯥꯜꯂꯦ ꯍꯥꯏꯔꯀꯅꯤꯃ
ꯑꯩꯌꯥ
ꯍꯨꯞꯁ ꯑꯗꯨꯅꯦ
ꯅꯪꯁꯤꯗꯤꯕꯀꯣ ꯑꯉꯛꯄꯅꯤꯍꯦ
ꯍꯍ ꯆꯨꯝꯗ꯭ꯔꯣ
ꯆꯨꯝꯗꯦ
ꯌꯥꯔꯦ ꯑꯗꯨꯗꯤ ꯆꯨꯝꯗ꯭ꯔꯗꯤ ꯂꯧꯔꯅꯨ ꯍꯥ ꯍꯥ ꯍꯥ
ꯑꯗꯨ ꯑꯣꯏꯗꯤ ꯂꯩꯁꯥꯕꯤꯅ ꯂꯩꯁꯥꯕꯤꯕꯨ ꯅꯨꯄꯥꯅ ꯍꯥꯏꯔꯛꯑꯦ ꯍꯥꯏꯅ ꯌꯥꯅꯤꯡꯉꯥꯏ ꯉꯥꯡꯅꯔꯗꯤ ꯎꯁꯤꯠꯇꯕ ꯇꯥꯔꯦꯅꯦ ꯍꯨꯝ
ꯍꯨꯝ ꯍꯨꯝ ꯍꯨꯝ
ꯑꯗꯨ ꯑꯣꯏꯔꯗꯤ ꯄꯥ ꯈꯪꯁꯤꯡꯁꯦ ꯅꯨꯄꯤ ꯀꯣꯏꯕ ꯐꯪꯗꯧ ꯃꯥꯟꯗꯔꯦꯍꯦ
ꯑꯣ ꯐꯪꯉꯣꯏ
ꯑꯗꯨꯗꯤ ꯑꯩꯒꯤ ꯈꯨꯖꯤꯜ ꯑꯗꯨꯝ ꯉꯧꯔꯒ ꯂꯩꯔꯅꯤꯅꯦ ꯑꯗꯨꯗꯤ ꯕꯦꯔꯥꯅꯤꯍꯦ
ꯉꯧꯔꯒ ꯂꯩꯈ꯭ꯔꯣ ꯑꯗꯨꯗꯤ ꯅꯪꯒꯤ ꯅꯪꯒꯤ ꯇꯝꯃꯝꯕ ꯍꯥꯏꯕꯗꯣ
ꯑꯩꯁ
ꯁꯤ ꯐꯥꯎ ꯁꯤꯗꯤ ꯅꯪ
ꯄꯟꯈ꯭ꯔꯦꯕꯣ
ꯀꯩ ꯍꯥꯏꯕ
ꯑꯗꯨꯃꯛꯇꯤ ꯅꯪꯁꯨ ꯍꯦꯟꯃꯟꯂꯦꯗ
ꯍꯦꯟꯃꯟꯗꯦꯗ
ꯀꯗꯥꯏꯗꯒꯤ ꯂꯥꯏꯕꯛꯇ ꯇꯝꯂꯝꯃꯨ ꯍꯥꯏꯕ ꯍꯥꯏꯕꯅꯦ ꯍꯥꯏꯕꯗꯤ ꯅꯪꯁꯨ
ꯂꯥꯏꯕꯛꯇ ꯇꯝ ꯃꯝꯕꯒꯤ ꯅꯪꯒꯤ ꯊꯣꯛꯏꯗꯨ ꯊꯣꯛꯄ ꯅꯠꯇ꯭ꯔꯣ ꯅꯪ ꯅꯍꯥꯟ ꯑꯉꯥꯡ ꯑꯣꯏꯔꯀꯥꯟꯗꯗꯤ ꯑꯗꯨꯃꯥꯏꯟ ꯊꯣꯛꯇꯕ꯭ꯔꯣ
ꯑꯉꯥꯡꯗꯒꯤꯅꯦ ꯊꯣꯛꯏꯗꯣ
ꯑꯗꯨꯅꯤꯅ ꯎꯝ
ꯌꯥꯝ ꯑꯉꯥꯡ ꯑꯣꯏꯔꯤꯉꯩꯗꯤ ꯊꯣꯛꯇꯦꯕ
ꯎꯝ
ꯑꯗꯨꯕꯨ ꯑꯩꯅ ꯁꯨꯝ ꯒ꯭ꯌꯥꯟ ꯇꯥꯔꯛꯑꯀꯥꯟꯗ ꯊꯣꯛꯄ ꯍꯧꯔꯦ
ꯑꯣ
ꯑꯗꯨꯒꯤꯅꯦ ꯑꯩ ꯑꯩꯒꯤ ꯃꯪꯗꯨꯀꯣ ꯌꯥꯝ ꯇꯨꯀꯨꯠꯆꯕ ꯃꯪꯕꯅꯤꯅꯦ
ꯑꯣ
ꯍꯥꯏ ꯂꯤ ꯂꯤꯕꯤꯌꯨꯔꯥ ꯑꯩꯒꯤ ꯃꯡꯗꯣ
ꯑꯥ
ꯑꯩ ꯑꯗꯨ ꯃꯇꯝꯗ ꯇ꯭ꯔꯤꯠꯃꯦꯟ ꯆꯠꯂꯒ ꯂꯩꯕꯅꯦꯕꯀꯣ
ꯎꯝ
ꯑꯗꯨꯗ ꯑꯩꯁꯨ ꯃꯣꯏ ꯑꯩ ꯀ꯭ꯂꯥꯁ ꯇꯦꯟ ꯀꯥꯔꯤꯉꯩꯗ ꯑꯩ ꯌꯨꯝ ꯕꯔꯥ ꯂꯩꯕꯅꯦꯕ
ꯎꯝ
ꯑꯗꯨꯗ ꯌꯨꯝ ꯕꯔꯥꯒꯤ ꯃꯄꯨꯅ ꯁꯤꯒꯨꯝꯕꯗꯤ ꯗꯥꯛꯇꯔ ꯌꯦꯡꯒ ꯐꯔꯣꯏ ꯃꯣꯏ ꯂꯥꯏ ꯈꯨꯔꯨꯝꯕ ꯈꯣꯠꯄ ꯂꯩꯗꯅ
ꯎꯝ
ꯑꯗꯨꯗ ꯈꯣꯏꯔꯨꯝꯒꯗꯕꯅꯤ ꯍꯥꯏꯕ ꯑꯗꯨ ꯑꯩꯅ ꯌꯨꯝꯗ ꯂꯥꯛꯑ ꯀꯥꯟꯗ ꯄ꯭ꯔꯊꯅꯥ ꯇꯧꯔꯒ ꯇꯨꯝꯃꯦ
ꯎꯝ
ꯑ ꯑꯩꯒꯤ ꯈꯨꯖꯤꯤꯟꯁꯦ ꯀꯃꯥꯏꯅ ꯇꯧꯕꯅꯣ ꯃꯍꯤꯛ ꯂꯩꯕꯒꯤꯔ ꯀꯔꯤ ꯂꯩꯥꯏꯅꯥ ꯂꯩꯕꯒꯤꯔ ꯑꯩꯗꯣ ꯀꯤꯌꯦꯕꯀꯣ
ꯎꯝ
ꯑꯗꯛ ꯏꯁꯣꯔꯕꯨ ꯄꯊꯅꯥ ꯇꯧꯔꯒ ꯇꯨꯝꯃ ꯀꯥꯟꯗꯤ ꯑꯩꯒꯤ ꯃꯪꯗ ꯅꯗꯣ
ꯎꯝ
ꯈꯨꯖꯤꯟ ꯃꯅꯨꯡꯗ ꯆꯪꯕ ꯃꯥꯅꯤ
ꯑꯣ
ꯑꯗꯨꯒ ꯆꯪꯉꯒ ꯀꯩꯅꯣ ꯁꯤ ꯑꯩꯒꯤ ꯈꯨꯠ ꯀꯩꯅꯣ ꯈꯨꯖꯤꯟ ꯑꯗꯨꯗ ꯆꯪꯂꯛꯇ꯭ꯔꯤꯉꯩꯗ ꯑꯩꯅ ꯅꯝꯃꯒ ꯑꯃꯨꯛ ꯀꯥꯞꯊꯣꯛꯈꯤꯕ
ꯎꯝ
ꯑꯗꯨ ꯑꯩꯅ ꯍꯧꯒꯠꯂꯀꯥꯟꯗꯗꯤ ꯑꯩꯒꯤ ꯃꯪꯗꯤ ꯌꯥꯝ ꯅꯨꯡꯉꯥꯏꯇ꯭ꯔꯦꯕꯀꯣ
ꯎꯝ
ꯃꯤ ꯈꯔꯗ ꯋꯥꯔꯤ ꯁꯨꯃꯥꯏꯅ ꯇꯝꯕꯤꯔꯀꯥꯟꯗꯗꯤ ꯅꯪꯒꯤ ꯈꯣꯟꯖꯤꯟꯗ ꯃꯍꯤꯛ ꯆꯪꯕꯅꯦ ꯑꯗꯨ ꯅꯪꯅ ꯅꯪꯒꯤ ꯅꯁꯥꯗ ꯆꯪꯗ꯭ꯔꯤꯉꯩꯗ ꯅꯪꯅ ꯂꯧꯊꯣꯛꯈꯤꯕꯗꯨ ꯌꯥꯝ ꯐꯔꯕꯅꯦ ꯍꯥꯏꯌꯦ
ꯎꯝ
ꯑꯗꯒꯤ ꯑꯩꯗꯤ ꯐꯔꯗꯧꯔꯥ ꯍꯥꯏꯅ ꯍꯔꯥꯎꯔꯒ ꯂꯩꯔꯒ ꯑꯗꯨꯝ ꯑꯍꯣꯡꯕ ꯂꯩꯇꯦ ꯑꯃꯛ
ꯎꯝ
ꯑꯦ ꯎꯏ ꯎꯏꯔꯒ ꯎꯝ ꯎꯝ ꯈꯨꯝꯕ ꯃꯥꯜꯂꯦꯍꯦ ꯅꯪꯁꯦ
ꯅꯠꯇꯦꯗ
ꯎꯝ
ꯅꯪ ꯋꯥꯔꯤ ꯂꯤꯕꯤꯔꯒ ꯑꯩ ꯋꯥ ꯉꯥꯡꯔꯒ ꯂꯩꯒꯦꯔꯣ ꯎꯝ ꯎꯝ ꯈꯨꯝꯗ꯭ꯔꯒ ꯌꯥ ꯑꯗꯨꯁꯨ
ꯑꯗꯨꯀꯣ
ꯎꯝ
ꯏꯁꯤꯡꯗ ꯀꯨꯏꯅ ꯆꯣꯠꯍꯜꯂꯗꯤꯀꯣ
ꯎꯝ
ꯌꯥꯝ ꯉꯧꯕꯅꯦ ꯑꯃꯨꯛꯀ
ꯑꯣ
ꯐꯤꯒꯨꯝꯕ ꯁꯨꯔꯒ ꯄꯨꯡꯈꯥꯏꯃꯨꯛ ꯏꯁꯤꯡꯗ ꯑꯗꯨꯝ ꯄꯥꯏꯔꯒ ꯇꯧꯕꯤꯔꯗꯤ ꯐꯖꯅ ꯂꯪꯊ꯭ꯔꯤꯛꯂꯥꯡꯅꯅꯦ ꯀꯔꯤ ꯀꯔꯤꯅꯣ ꯅꯣꯛꯅꯤꯡꯕ ꯂꯩꯕ ꯑꯗꯨꯗꯕꯨꯣ
ꯅꯧꯅꯤꯡꯦ
ꯑꯌꯥ
ꯀꯩꯒꯤꯅꯣ ꯍꯥꯏꯕꯗꯣ ꯑꯉꯛꯄꯅꯦ ꯍꯥꯏꯕ ꯐꯖꯅ ꯌꯦꯡꯊꯣꯛꯑꯣ ꯀꯔꯤꯅꯣ
ꯐꯖꯅ ꯌꯦꯡꯊꯣꯛꯅꯕ ꯍꯥꯏꯗꯨꯅ ꯇꯧꯕꯅꯦ ꯑꯗꯨꯕꯨ ꯑ ꯅꯍꯥꯟ ꯍꯥꯀꯨꯝꯗꯣ
ꯎꯝ
ꯍꯥꯀꯝ ꯈꯛꯇꯅꯦ ꯑꯩ ꯅꯥꯏꯌꯦꯕꯀꯣ
ꯑꯣ
ꯑꯩꯒꯤ ꯀꯤꯠꯅꯤꯗꯣ ꯃꯍꯤꯛ ꯈꯔ ꯆꯪꯕꯒꯤ ꯅꯥꯔꯝꯃꯦꯕ
ꯎꯝ
ꯑꯗꯨꯗ ꯀꯤꯠꯅꯤꯅ ꯅꯥꯕꯅꯦ ꯍꯥꯏꯕ ꯈꯪꯗꯕ ꯍꯥꯟꯅꯁꯦ
ꯎꯝ
ꯑꯗꯨꯝ ꯂꯩꯍꯥꯎ ꯇꯧꯔꯒ ꯂꯩꯔꯗ꯭ꯔꯥ ꯗꯣꯛꯇꯔꯁꯤꯡꯅ ꯌꯦꯡꯉꯒ ꯑꯗꯨ ꯑꯗꯨꯒꯤ ꯃꯔꯝꯗ ꯌꯦꯡꯗ꯭ꯔꯦ ꯑꯝꯇ ꯑꯩꯒꯤ ꯈꯨꯠꯁꯤ ꯑꯃꯇꯪ ꯌꯦꯡ ꯂꯩꯔꯦ
ꯑꯣ
ꯑꯝꯅ ꯂꯥꯛꯑ‌ꯦ ꯐ‌ꯣꯇ‍ꯣ ꯀꯄꯦ ꯑꯃꯅ ꯂꯥꯛꯑ‌ꯦ ꯐꯇ‌ꯣ ꯀ‌ꯄ‌ꯦ
ꯎꯝ
ꯑꯁ ꯂꯧ ꯁꯨꯕꯒꯤ ꯂꯩꯕꯥꯛ ꯂꯩꯈꯣꯝ ꯂꯣꯏ ꯄꯥꯏꯕꯤꯕꯒꯤ ꯊꯤꯕꯗꯧꯂꯣꯔꯦ ꯍꯧꯖꯤꯛꯀꯤ ꯇꯥꯕ꯭ꯔꯥ
ꯎꯝ
ꯅꯪꯁꯨ ꯄꯥꯝꯕ꯭ꯔꯥ ꯑꯗꯨꯒꯨꯝꯕ
ꯎꯝ
ꯂꯩꯁꯥꯕꯤ ꯑꯃ ꯂꯩꯕꯅꯦ ꯑꯩ ꯍꯧꯖꯤꯛ ꯌꯥꯝ ꯄꯥꯝꯕ ꯀꯃꯥꯏꯅ ꯁꯦꯝꯕꯅꯣ ꯁꯦꯝꯕꯤꯌꯨ ꯍꯥꯏꯔꯔꯕꯣ
ꯁꯦꯝꯕ ꯅꯠꯇꯦ ꯍꯥꯏꯁꯨ ꯁꯨꯛꯊꯥ ꯊꯥꯖꯗꯅꯦ ꯃꯣꯏꯗꯣ
ꯑꯐ ꯑ ꯈꯪꯗ꯭ꯔꯦ ꯇꯨꯝꯅꯤꯡꯈ꯭ꯔꯦ ꯑꯩ
ꯑꯗꯨꯝ ꯌꯥꯔꯣꯏꯀꯣ ꯄꯨꯡ ꯔꯣꯇꯪ ꯉꯥꯏꯑꯒꯦ